ꯍꯜꯂꯣ
ꯑꯣ ꯆꯐꯨꯏ ꯅꯠꯇ꯭ꯔꯣ ꯃꯥꯅꯦ ꯃꯥꯅꯦ ꯑꯣ ꯅꯨꯡꯉꯔꯤꯕꯣ ꯑꯁ ꯑ ꯃꯥ ꯃꯃꯥ ꯃꯃꯥ ꯕꯕꯥꯗꯤ ꯑꯅꯥ ꯑꯌꯦꯛ ꯌꯥꯎꯗꯕ꯭ꯔꯣ
ꯑꯥꯎ ꯌꯥꯎꯗ‌ꯦ ꯅ‌ꯣꯏꯗꯤ ꯑꯅꯥ ꯑꯌ‌ꯦꯛ ꯀꯥ ꯂꯩꯕꯔ‌ꯣ
ꯑꯅꯥ ꯑꯌꯦꯛ ꯊꯣꯏꯗꯣꯛꯅ ꯂꯩꯇꯦ ꯑꯁ ꯍꯧꯖꯤꯛꯀꯥꯟ ꯑꯩꯈꯣꯏꯒꯤ ꯀꯩꯅꯣꯁꯤꯕꯨ ꯑꯍ ꯀꯩꯅꯣ ꯀꯛ ꯑꯥ ꯃꯍꯧꯁꯥ ꯀꯩꯅꯣꯁꯤꯕꯨ ꯂꯩꯕ ꯈꯣꯠꯄ ꯅꯨꯡꯉꯥꯏꯔꯤꯕ꯭ꯔꯣ ꯁꯥꯕ ꯀꯩꯅꯣ ꯇꯧꯕꯁꯤ ꯀꯃꯥꯏꯅ ꯇꯧꯒꯦ
ꯍꯥꯏꯒꯒꯗꯤ ꯍꯥꯟꯅꯒꯗꯤ ꯌꯥꯝ ꯈꯦꯠꯅꯔꯦꯀꯣ ꯍꯥꯏꯗꯤ ꯍꯥꯟꯅꯗꯤ ꯎ ꯋꯥ ꯊꯥꯕꯒꯤ ꯆꯠꯅ ꯂꯣꯟꯖꯤ ꯌꯥꯝꯅ ꯇꯧꯔꯝꯃꯦꯀꯣ ꯍꯥꯏꯗꯤ ꯍꯧꯖꯤꯛ ꯇꯦ ꯑꯗꯨꯒꯨꯝꯕꯒꯤ ꯋꯥꯈꯜꯂꯣꯟꯗꯨ ꯂꯩꯁꯤꯜꯂꯛꯇ꯭ꯔꯦꯕ ꯍꯥꯏ ꯃꯤꯑꯣꯏꯕꯒꯤ ꯑꯄꯥꯝ ꯑꯄꯥꯝꯕ ꯍꯦꯟꯖꯤꯜꯂꯛꯄꯒꯤ ꯍꯥꯏꯗꯤ ꯃꯥꯏꯅꯤꯡ ꯇꯧꯕꯒꯨꯝꯕ ꯏꯟꯗꯁꯇ꯭ꯔꯤꯒꯨꯝꯕ ꯁꯥꯕ ꯍꯥꯏꯗꯤ ꯎ ꯋꯥ ꯊꯣꯛꯑꯒ ꯌꯨꯝ ꯁꯥꯕ ꯍꯤꯡꯒꯣꯜ ꯇꯧꯕꯁꯤꯅ ꯃꯔꯝ ꯑꯣꯏꯔꯒ ꯍꯥꯟꯅꯗꯒꯤꯗꯤ ꯍꯥꯏꯗꯤ ꯊꯥꯕꯒꯤ ꯆꯥꯡꯁꯤ ꯗꯤꯒ꯭ꯔꯤꯁꯦ ꯑꯗꯨ ꯁꯨꯝ ꯍꯦꯟꯒꯠꯂꯛꯑꯦꯕ ꯗꯤꯐꯣꯔꯦꯁꯇꯦꯁꯟꯅꯅꯦꯕꯀꯣ ꯍꯥꯏꯗꯤ ꯃꯤꯑꯣꯏꯕꯒꯤ ꯂꯝꯆꯠꯅꯅꯦꯕ ꯁꯦ ꯍꯥꯏꯗꯤ ꯋꯦꯗꯔ ꯋꯦꯗꯔ ꯀ꯭ꯂꯥꯏꯃꯦꯠꯅ ꯇꯧꯕ ꯅꯠꯇꯦꯕ ꯁꯤꯖꯟꯅ ꯇꯧꯕ ꯅꯠꯇꯦꯕ ꯍꯥꯏꯗꯤ ꯃꯤꯑꯣꯏꯕꯒꯤ ꯁꯣꯏꯕꯅꯦꯕꯀꯣ ꯑꯗꯣ ꯍꯣꯏ ꯆꯤꯡꯗꯕꯨꯗꯤ ꯍꯣꯏ ꯎ ꯋꯥ ꯌꯥꯝ ꯃꯔꯥꯡ ꯀꯥꯏꯅ ꯍꯧꯔꯕꯁꯨ ꯍꯧꯖꯤꯛꯁꯦ ꯑꯩꯈꯣꯏ ꯂꯝꯗ ꯈꯛꯇ ꯏꯪꯉꯤ ꯍꯥꯏꯕ ꯂꯩꯇꯦꯕꯀꯣ ꯍꯥꯏꯗꯤ ꯂꯝ ꯑꯃꯗ ꯁꯥꯕ ꯍꯥꯏꯁꯦ ꯁꯥꯕ ꯃꯥꯟꯅꯗꯣꯏꯅꯦꯕ ꯍꯥꯏꯐꯦꯠ ꯑꯗꯨ ꯑꯩꯈꯣꯏ ꯍꯤꯜ ꯑꯦꯔꯤꯌꯥꯒꯨꯝꯕꯒꯤꯗꯤ ꯍꯣꯏ ꯑꯗꯨꯝ ꯀꯥꯂꯦꯟ ꯑꯣꯏꯔꯒꯁꯨ ꯑꯗꯨꯝ ꯏꯪꯉꯤꯗꯤ ꯍꯥꯏꯇꯥꯔꯦ ꯎ ꯋꯥ ꯃꯔꯥꯡ ꯀꯥꯏꯅ ꯂꯩꯕꯒꯤ ꯅꯤ ꯀꯣ ꯅꯣꯏ
ꯍꯧꯖꯤꯛ ꯍꯧꯖꯤꯛ ꯀꯩꯅꯣꯅꯦ ꯑꯥ ꯁꯥꯕ ꯁꯨꯝ ꯍꯦꯟꯒꯠꯂꯛꯏꯁꯦ ꯑꯩꯈꯣꯏ ꯁꯦꯡꯅ ꯍꯥꯏꯔꯒꯗꯤ ꯑꯩꯈꯣꯏ ꯏꯝꯐꯥꯜ ꯃꯅꯨꯡꯒꯤ ꯈ꯭ꯋꯥꯏꯗꯒꯤ ꯀꯩꯅꯣꯅꯦ ꯏꯟꯗꯤꯌꯥꯒꯤ ꯑꯣꯏꯅ ꯈ꯭ꯋꯥꯏꯗꯒꯤ ꯃꯣꯠꯄ ꯁꯤꯇꯤ ꯍꯥꯏꯔꯒꯗꯤ ꯑꯩꯈꯣꯏꯒꯤ ꯏꯝꯐꯥꯜꯒꯤꯖꯤꯖꯨ ꯌꯥꯝ ꯑꯣꯏꯌꯦꯕ ꯃꯔꯝꯗꯤ ꯗꯤꯖꯟ ꯑꯣꯛꯇꯣ ꯃꯌꯥꯝ ꯑꯃ ꯊꯧꯔꯦ ꯒꯥꯔꯤ ꯄꯥꯔꯁꯣꯅꯦꯜ ꯚꯦꯍꯤꯀꯜ ꯃꯌꯥꯝ ꯑꯃꯒ ꯁꯤꯖꯤꯟꯅꯔꯛꯄꯁꯤꯅ ꯃꯣꯏꯗꯒꯤ ꯊꯣꯛꯂꯛꯄꯀꯣ ꯐꯠꯇꯕ ꯀꯥꯔꯕꯣꯟꯗꯥꯏꯑꯣꯛꯁꯥꯏꯠ ꯀꯩꯅꯣ ꯃꯌꯥꯝꯖꯤ ꯅꯨꯡꯁꯤꯠꯀꯤ ꯀꯨꯌꯣꯟꯁꯤꯗ ꯂꯩꯁꯤꯜꯂꯦ ꯑꯗꯨꯒ ꯁꯦꯡꯅ ꯍꯥꯏꯔꯒ ꯅꯣꯏꯁ ꯄꯣꯂꯨꯁꯟ ꯌꯥꯝ ꯊꯣꯛꯂꯛꯄ ꯑꯗꯒꯤ ꯀꯥꯔꯕꯣꯟ ꯃꯣꯅꯣꯑꯣꯛꯁꯥꯏꯠ ꯌꯥꯝ ꯊꯣꯛꯂꯛꯑꯒ ꯍꯧꯖꯤꯛꯁꯦ ꯑꯁꯃ ꯁꯣꯔ ꯍꯣꯟꯕ ꯈꯣꯠꯄ ꯋꯥꯕꯒꯤ ꯀꯩꯅꯣ ꯌꯥꯝ ꯂꯥꯛꯑꯦꯗꯅ ꯁꯦꯡꯅ ꯍꯥꯏꯔꯒꯗꯤ ꯑꯌꯤꯡ ꯑꯁꯥꯒꯤ ꯐꯟ ꯀꯥꯏꯈꯠꯂꯛꯄ ꯅꯣꯡ ꯃꯇꯝ ꯆꯥꯅ ꯆꯨꯔꯥꯛꯇꯕ ꯑꯗꯒꯤ ꯀꯥ ꯍꯦꯟꯅ ꯁꯥꯔꯛꯄ ꯑꯁꯤꯅ ꯀꯔꯤ ꯍꯥꯏꯇꯥꯔꯦ ꯑꯩꯈꯣꯏ ꯍꯥꯟꯅꯗꯤ ꯍꯥꯏꯅꯔꯝꯃꯤꯅꯦ ꯑꯩꯈꯣꯏꯒꯤ ꯀꯩꯅꯣ
ꯀꯥꯡꯂꯩꯄꯥꯛꯁꯤ ꯀꯩꯅꯣ ꯁꯅꯥ ꯂꯩꯕꯥꯛ ꯍꯥꯏꯅꯔꯝꯃꯤꯅꯦ ꯑꯋꯥꯠꯄ ꯅꯨꯡꯉꯥꯏꯕ ꯂꯩꯕ ꯅꯨꯡꯉꯥꯏꯕ ꯀꯩꯅꯣ ꯈ꯭ꯋꯥꯏꯗꯒꯤ ꯅꯨꯡꯉꯥꯏꯕ ꯆꯥꯕ ꯊꯛꯄ ꯍꯥꯎꯕ ꯀꯩꯅꯣ ꯍꯥꯏꯔꯝꯃꯤꯅꯦ ꯑꯩꯈꯣꯏ ꯃꯤꯑꯣꯏꯕꯒꯤ ꯑꯩꯈꯣꯏ ꯅꯣꯏ ꯑꯩꯈꯣꯏꯒꯤ ꯑꯄꯥꯝꯕ ꯃꯤꯑꯣꯏꯕꯒꯤ ꯑꯄꯥꯝꯕ ꯁꯤꯡꯁꯤꯅ ꯑꯩꯈꯣꯏꯒꯤ ꯃꯍꯧꯁꯥꯒꯤ ꯐꯜꯈꯩꯁꯤ ꯁꯦꯡꯅ ꯍꯥꯏꯔꯒ ꯎ ꯋꯥ ꯀꯛꯊꯠꯂꯛꯄ ꯆꯤꯡ ꯑꯥ ꯗꯤꯐꯣꯔꯦꯁꯇ꯭ꯔꯦꯁꯟ ꯑꯗꯨꯅ ꯇꯧꯕ ꯑꯗꯩ ꯑꯩꯈꯣꯏꯅ ꯎ ꯋꯥ ꯊꯥꯖꯤꯟꯕ ꯈꯣꯆꯤꯟꯕ ꯑꯩꯈꯣꯏꯒꯤ ꯀꯩꯅꯣꯖꯤ ꯌꯥꯝ ꯇꯧꯔꯛꯇꯕ ꯌꯥꯝꯅ ꯀꯛꯊꯠꯂꯒ ꯀꯩꯅꯣ ꯇꯤꯝꯕꯔ ꯆꯤꯡꯗꯒꯤ ꯀꯔꯤꯒꯤ ꯆꯤꯡ ꯀꯣꯛꯄ ꯍꯥꯟꯅ ꯍꯧꯖꯔꯝꯕ ꯑꯔꯤꯕ ꯎ ꯋꯥ ꯈꯩꯁꯤ ꯌꯥꯟꯊꯠꯇꯨꯅ ꯑꯩꯈꯣꯏꯒꯤ ꯄ꯭ꯔꯦꯛꯇꯤꯁ ꯀꯔꯤꯒꯨꯝꯕ ꯈꯔ ꯁꯤꯖꯤꯟꯅꯅꯕꯒꯤ ꯒꯤ ꯑꯗꯨꯒꯤ ꯑꯩꯈꯣꯏꯒꯤ ꯁꯤꯖꯤꯟꯅꯅꯕ ꯑꯩꯈꯣꯏꯒꯤ ꯀꯩꯅꯣꯒꯤ ꯄꯣꯔꯛꯄꯁꯤꯅ ꯁꯦꯡꯅ ꯍꯥꯏꯔꯒꯗꯤ ꯗꯤ ꯑꯐꯕ ꯑꯁꯦꯡꯕ ꯅꯨꯡꯁꯤꯠ ꯍꯥꯏꯕꯁꯤ ꯑꯩꯈꯣꯏꯅ ꯍꯣꯟꯕ ꯉꯝꯗ꯭ꯔꯦꯕ ꯁꯦꯡ ꯑꯗꯣ ꯀ꯭ꯂꯥꯏꯃꯦꯠ ꯌꯥꯝ ꯆꯦꯟꯖ ꯇꯧꯕꯁꯦ ꯁꯤꯖꯤꯅ ꯃꯔꯝ ꯑꯣꯏꯔꯒ ꯌꯥꯝꯅ ꯍꯧꯖꯤꯛꯇꯤ ꯁꯥꯏꯌꯦ ꯃꯄꯥꯟ ꯊꯣꯛꯑꯕ ꯉꯝꯃꯛꯇ꯭ꯔꯦ ꯑꯗꯨꯅꯦ ꯍꯧꯖꯤꯛ ꯂꯩꯔꯤꯁꯦ ꯅꯪꯗꯤ ꯀꯔꯤ ꯀꯔꯤ ꯍꯥꯏꯅꯤꯡꯒꯦ ꯁꯤꯒꯤ ꯃꯇꯥꯡꯗ ꯍꯥꯏꯗꯤ ꯏꯝꯐꯥꯜ ꯃꯅꯨꯡꯗ ꯗꯤꯖꯟ ꯑꯣꯛꯇꯣꯛꯑ ꯌꯥꯝꯅ ꯊꯧꯔꯛꯄ ꯑꯗꯒꯤ ꯌꯥꯝ
ꯑꯦ ꯄꯣꯂꯨꯁꯟ ꯍꯥꯏꯔꯒꯗꯤ ꯍꯧꯖꯤꯛꯇꯤ ꯊꯥꯎꯅ ꯆꯦꯟꯕ ꯒꯥꯔꯤꯒꯨꯝꯕꯖꯦ ꯄꯣꯂꯨꯁꯟ ꯌꯥꯝ ꯊꯧꯍꯜꯂꯦꯕꯀꯣ ꯍꯥꯏꯗꯤ ꯒꯥꯔꯤ ꯑꯔꯤꯕꯁꯤꯡꯁꯤꯅ ꯑꯅꯝꯕꯅ ꯈꯔ ꯑꯣꯏꯌꯦꯕꯀꯣ ꯍꯥꯏꯗꯤ ꯒꯥꯔꯤ ꯑꯔꯤꯕꯁꯤꯡꯁꯤꯗꯤ ꯃꯩꯈꯨ ꯀꯥꯔꯒ ꯊꯣꯛꯑꯦꯕ ꯑꯗꯨ ꯍꯧꯖꯤꯛ ꯈ꯭ꯋꯥꯏꯗꯒꯤ ꯏꯟꯚꯥꯏꯔꯣꯟꯃꯦꯟꯒꯤꯁꯨ ꯀ꯭ꯂꯥꯏꯃꯦꯠꯀꯤꯁꯨ ꯈ꯭ꯋꯥꯏꯗꯩ ꯐꯕ ꯍꯥꯏꯔꯒꯗꯤ ꯏꯂꯦꯛꯇ꯭ꯔꯤꯛ ꯀꯨꯝꯕ ꯅ ꯑꯣꯏꯔꯦꯕꯀꯣ ꯑꯗꯣ ꯎ ꯋꯥ ꯀꯣꯛꯊꯣꯛꯄ ꯍꯥꯏꯁꯦ ꯍꯣꯏ ꯀꯣꯛꯊꯣꯛꯄ ꯍꯥꯏꯁꯦ ꯃꯔꯝꯗꯤ ꯂꯩꯕꯩ ꯀꯣꯛꯊꯣꯛꯏꯅꯦ ꯆꯨꯝꯃꯦꯕꯀꯣ ꯍꯥꯏꯗꯤ ꯃꯤꯑꯣꯏꯕꯒꯤꯁꯨ ꯑꯄꯥꯝꯕ ꯁꯤꯖꯤꯅꯤꯡꯉꯥꯏ ꯀꯥꯟꯅꯅꯤꯡꯉꯥꯏ ꯂꯩꯕꯒꯤ ꯀꯣꯛꯊꯣꯛꯏꯅꯦꯕ ꯑꯗꯣ ꯀꯣꯛꯊꯣꯛꯑꯒꯁꯨ ꯑꯩꯈꯣꯏꯅ ꯄꯥꯝꯕꯤ ꯃꯔꯤ ꯌꯥꯟꯕꯗ ꯅꯤꯄꯥꯜ ꯇꯔꯥ ꯊꯥꯔꯝꯃꯨ ꯑꯗꯨ ꯑꯣꯏꯔꯒꯗꯤ ꯉꯁꯤ
ꯆꯨꯝꯃꯦ ꯆꯨꯝꯃꯦ ꯊꯥꯏ ꯀꯩꯅꯣꯗ ꯑꯗꯨꯏ ꯃꯇꯥꯡꯗ ꯑꯩ ꯀꯩꯅꯣꯝꯗ ꯍꯥꯏꯖꯍꯧꯒꯦꯅꯤ ꯊꯥꯏꯅꯒꯤ ꯑꯍꯜ ꯂꯃꯟꯁꯤꯡꯅ ꯍꯥꯏꯅꯔꯝꯕꯗꯣ ꯉꯁꯤꯗꯤ ꯅꯣꯡꯃꯥꯏꯖꯤꯡꯅꯦ ꯉꯁꯤꯗꯤ ꯁꯒꯣꯜꯁꯦꯟꯅꯦ ꯂꯩꯕꯥꯛꯄꯣꯛꯄꯅꯦ ꯎ ꯋꯥ ꯌꯥꯟꯕ ꯐꯠꯇꯦ ꯍꯥꯏ ꯁꯤ ꯁꯦꯡꯅ ꯍꯥꯏꯔꯒꯗꯤ ꯐꯠꯇꯕ ꯅꯠꯇꯦꯕ ꯑꯩꯈꯣꯏꯒꯤ ꯇꯨꯡꯒꯤ ꯂꯩꯍꯧꯔꯤꯕ ꯁꯨꯔꯣꯟꯒꯩ ꯅ ꯎ ꯋꯥ ꯁꯦꯞ ꯇꯧꯕꯗꯣ ꯍꯥꯏꯗꯤ ꯑꯈꯣꯏꯒꯤ ꯂꯩꯔꯤꯖꯦ ꯁꯤꯒꯤ ꯂꯣꯖꯤꯛꯁꯦ ꯋꯥꯗ ꯌꯥꯟꯕ ꯑꯣꯏꯔꯖꯨ ꯑꯩꯈꯣꯏꯒꯤ ꯑꯦ ꯅꯣꯡꯃꯥꯏꯖꯤꯡꯗꯤ ꯋꯥ ꯌꯥꯝꯅ ꯐꯠꯇꯦꯍꯦ ꯃꯃꯥꯁꯤꯡ ꯌꯥꯝꯅ ꯋꯥꯔ ꯐꯠꯇꯦ ꯑꯗꯨ ꯇꯧꯗꯦ ꯌꯥꯝꯅ ꯀꯩꯅꯣ ꯊꯥꯏꯅꯗꯒꯤ ꯆꯠ ꯑꯍꯜ ꯂꯃꯟꯅ ꯍꯥꯏꯅꯔꯃ ꯉꯩꯁꯦ ꯁꯦꯡꯅ ꯍꯥꯏꯔꯒꯗꯤ ꯃꯣꯏꯅ ꯑꯩꯈꯣꯏꯒꯤ ꯀ꯭ꯂꯥꯏꯃꯦꯠ ꯑꯩꯈꯣꯏꯒꯤ ꯀꯩꯅꯣ ꯍꯥꯏꯖꯦ ꯀꯨꯌꯣꯝꯖꯤ ꯉꯥꯛꯄꯤ ꯁꯦꯟꯕꯤꯔꯝꯕꯅꯤ ꯍꯥꯏꯕ ꯌꯥꯏꯕꯨ ꯎ ꯋꯥꯒꯤ ꯄꯨꯟꯁꯤꯖꯦ ꯆꯨꯝꯗꯕ꯭ꯔꯥꯅꯦ ꯀꯔꯤ ꯍꯥꯏꯅꯤꯡꯒꯦ
ꯑꯩꯈꯣꯏ ꯂꯣꯏꯅ ꯈꯪꯅꯔꯝꯃꯅꯤ ꯁꯤꯇꯤꯗ ꯎ ꯄꯥꯝꯕꯤ ꯃꯔꯥꯡ ꯀꯥꯏꯅ ꯂꯩ ꯑꯩꯈꯣꯏ ꯄꯨꯟꯁꯤꯁꯤ ꯀꯟꯁꯦ ꯍꯥꯏꯔꯒꯗꯤ ꯎ ꯋꯥꯁꯨ ꯀꯟꯐꯝ ꯊꯣꯛꯑ ꯎ ꯋꯥꯖꯤꯗꯒꯤ ꯑꯣꯛꯁꯤꯖꯦꯟ ꯐꯪꯉꯤꯅꯤ ꯑꯩꯈꯣꯏꯒꯤ ꯀꯥꯔꯕꯣꯟ ꯗꯥꯏꯑꯣꯛꯁꯥꯏꯠ ꯊꯥꯗꯣꯛꯏꯁꯤꯅ ꯃꯣꯏꯅ ꯆꯨꯞꯁꯤꯜꯂꯒ ꯑꯃꯨꯛ ꯑꯣꯛꯁꯤꯖꯦꯟ ꯊꯥꯗꯣꯔꯛꯏꯅꯦꯕ ꯍꯥꯏꯗꯤ ꯑꯩꯈꯣꯏ ꯎ ꯋꯥ ꯂꯩꯇ꯭ꯔꯒꯗꯤ ꯑꯩꯈꯣꯏꯅ ꯊꯥꯗꯣꯔꯛꯏꯕ ꯐꯠꯇꯕ ꯀꯥꯔꯕꯣꯟ ꯗꯥꯏꯑꯛꯁꯥꯏꯗꯛꯇ ꯇꯨꯡꯁꯤꯟꯅꯔꯒ ꯑꯗꯨꯝ ꯁꯤꯕꯒꯤ ꯃꯤꯑꯣꯏꯕ ꯃꯨꯠꯄꯒꯤ ꯐꯤꯕꯝꯗ ꯂꯩ
ꯍꯜꯂꯣ ꯇꯥꯕ꯭ꯔꯣ
ꯑꯣ ꯀꯩꯅꯣ ꯇꯧꯋꯦ ꯍꯧꯖꯤꯛꯁꯤ ꯁꯦꯡꯅ ꯍꯥꯏꯔꯒꯗꯤ ꯃꯅꯤꯄꯨꯔꯗ ꯊꯣꯛꯏꯕ ꯏꯔꯥꯡꯖꯤꯒ ꯃꯔꯤ ꯂꯩꯅꯅ ꯑꯩꯈꯣꯏꯒꯤ ꯆꯤꯡꯒꯤ ꯑꯦꯔꯤꯌꯥꯉꯩꯖꯦ ꯑꯩꯈꯣꯏꯒꯤ ꯏꯃꯥ ꯂꯩꯕꯥꯛ ꯁꯅꯥ ꯂꯩꯕꯥꯛ ꯃꯅꯤꯄꯨꯔ ꯍꯥꯏꯅ ꯃꯌꯥꯝꯅ ꯍꯥꯏꯅꯔꯤꯁꯦ ꯆꯤꯡꯂꯣꯟ ꯃꯥꯄꯟꯅꯗ ꯀꯣꯏꯁꯤꯜꯂꯒ ꯂꯩ ꯍꯥꯏ ꯂꯩꯔꯤꯕ ꯆꯤꯡꯕ ꯃꯄꯥꯟꯁꯦ ꯍꯧꯖꯤꯛ ꯆꯤꯡꯗ ꯈꯨꯟꯗꯥꯗꯨꯅ ꯂꯩꯔꯤꯕ ꯀꯨꯀꯤꯁꯤꯡꯅ ꯍꯥꯏꯇꯥꯔꯦꯀꯣ ꯃꯣꯏꯅ ꯄꯣꯄꯤ ꯄ꯭ꯂꯥꯟꯇꯦꯁꯟ ꯆꯤꯡꯖꯤ ꯄꯨꯂꯞ ꯑꯦꯞ ꯗꯤꯐꯣꯔꯦꯁꯦꯁꯟ ꯇꯧꯊꯣꯛꯑꯦ ꯎ ꯋꯥꯥꯛ ꯂꯥꯏ ꯀꯛꯊꯠꯂꯛꯑꯦ ꯑꯗꯨ ꯎꯨ ꯄ꯭ꯂꯥꯟꯇꯦꯁꯟ ꯇꯧꯔꯛꯄꯁꯦ ꯁꯤꯅ ꯑꯈꯣꯏꯒꯤ ꯏꯌꯤꯡ ꯑꯁꯥꯒꯤ ꯈꯟꯖꯤ ꯌꯥꯝꯅ ꯀꯥꯏꯍꯜꯂꯦ ꯁꯦꯡꯅ ꯍꯥꯏꯔꯒꯗꯤ ꯃꯁꯤ ꯇꯧꯔꯣꯏꯗꯕ ꯊꯧꯑꯣꯡ ꯑꯃꯅꯤ ꯆꯨꯝꯗꯕ꯭ꯔꯥꯅꯦ
ꯍꯣꯏ ꯆꯨꯝꯃꯤ ꯑꯗꯣ
ꯁꯦꯡꯅ ꯍꯥꯏꯔꯒꯗꯤ ꯑꯩ ꯑꯁꯥꯕ ꯅꯣꯡꯖꯨ ꯅꯨꯡꯁꯥ ꯁꯥꯕ ꯍꯦꯟꯒꯠꯂꯛꯄ ꯁꯤꯅ ꯑꯩꯈꯣꯏꯒꯤ ꯃꯍꯧꯁꯥꯒꯤ ꯂꯩꯖꯔꯤꯕ ꯑꯩꯈꯣꯏꯒꯤ ꯍꯦꯕꯤꯇꯦꯠ ꯑꯩꯈꯣꯏꯒꯤ ꯁꯉꯥꯏ ꯍꯥꯏꯅ ꯋꯜꯒꯤ ꯃꯐꯝ ꯑꯇꯩꯗ ꯐꯪꯗꯕ ꯑꯩꯈꯣꯏꯒꯤ ꯀꯩꯕꯨꯜ ꯂꯝꯖꯥꯎ ꯅꯦꯁꯅꯦꯜ ꯄꯥꯛ ꯈꯛꯇꯗ ꯐꯪꯉꯤꯕ ꯁꯉꯥꯏꯒꯤ ꯑꯣꯏꯅꯁꯨ ꯃꯥꯒꯤ ꯂꯩꯖꯕꯒꯤ ꯃꯥꯒꯤ ꯃꯑꯣꯡ ꯃꯇꯧ ꯃꯥꯒꯤ ꯂꯩꯔꯤꯕ ꯃꯥꯒꯤ ꯀꯩ ꯍꯥꯏꯇꯥꯔꯦ ꯏꯀꯣ ꯁꯤꯁꯇꯦꯝꯁꯤꯗꯁꯨ ꯃꯥ ꯑꯏꯪ ꯑꯁꯥꯒꯤ ꯈꯜ ꯀꯥꯔꯛꯄꯁꯤꯅ ꯌꯥꯝꯅ ꯃꯣꯏꯗ ꯑꯦꯐꯦꯛꯇꯤꯞ ꯃꯌꯥꯝꯅ ꯃꯣꯏ ꯂꯩꯕꯗ ꯌꯥꯝꯅ ꯅꯨꯡꯉꯥꯏꯍꯟꯗꯕ ꯀꯩꯅꯣ ꯑꯣꯏꯕ ꯌꯥꯝꯅ ꯊꯣꯛꯂꯛꯑꯦꯗꯅ ꯍꯧꯖꯤꯛ ꯁꯦꯡꯅ ꯍꯥꯏꯔꯒꯗꯤ ꯑꯗꯣ ꯀꯩꯅꯣ ꯇꯧꯋꯦ ꯍꯥꯏꯗꯤ ꯑꯗꯣ ꯑꯃꯔꯣꯝꯗ ꯀꯩꯅꯣꯝꯇ ꯍꯥꯏ ꯁꯨꯝ ꯑꯩꯈꯣꯏ ꯃꯁꯦꯟ ꯁꯖꯦꯁꯟ ꯇꯧꯅꯕꯅꯦꯀꯣ ꯁꯤꯗ
ꯁꯤ ꯇꯧꯔꯒꯗꯤ ꯐꯩ ꯑꯦ ꯁꯨꯃꯥꯏꯅ ꯇꯧꯍꯟꯅꯤꯡꯉꯦ ꯀꯥꯏꯅꯒ ꯅꯪꯒꯤꯖꯨ ꯅꯪꯒꯤ ꯑꯣꯏꯕ ꯁꯖꯦꯁꯟꯒꯨꯝꯕ ꯈꯔ ꯄꯤꯅꯤꯡꯕ ꯂꯩꯔꯒꯗꯤ ꯑꯗꯨꯝ ꯁ꯭ꯌꯥꯔ
ꯍꯥꯏꯗꯤ ꯑꯩꯈꯣꯏꯅꯁꯨ ꯃꯤꯑꯣꯏꯕꯅ ꯈꯪꯉꯕ ꯉꯥꯛꯇꯅꯦꯕ ꯍꯥꯏꯗꯤ ꯑꯩꯈꯣꯏꯅ ꯈꯪꯅ ꯈꯪꯅ ꯇꯧꯁꯤꯟꯅꯕ ꯁꯤꯗꯅꯦꯕ ꯑꯩꯈꯣꯏ ꯃꯤꯑꯣꯏꯕꯗ ꯑꯁꯣꯏꯕꯁꯦ
ꯍꯥꯏꯗꯤ ꯑꯩꯈꯣꯏꯅ ꯈꯪꯗꯅ ꯇꯧꯕ ꯑꯣꯏꯔꯒꯗꯤ ꯄꯣꯠꯇꯣ ꯑꯃꯔꯣꯝꯗ ꯂꯥꯜꯂꯦ ꯍꯥꯏꯕ ꯍꯥꯏꯗꯤ ꯉꯥꯛꯄꯤꯐꯝ ꯑꯗꯨꯁꯨ ꯂꯩꯌꯦꯕ ꯑꯗꯨꯕꯨ ꯑꯩꯈꯣꯏꯅ ꯈꯪꯅ ꯈꯪꯅ ꯎ ꯋꯥ ꯀꯣꯛꯊꯣꯛꯑꯦ ꯑꯗꯨꯗꯩꯗꯤ ꯄꯣꯂꯨꯁꯟ ꯄꯣꯂꯨꯁꯟ ꯍꯦꯟꯒꯠ ꯇꯍꯜꯂꯦ ꯅꯨꯡꯁꯥ ꯁꯥꯕ ꯍꯦꯟꯒꯠꯍꯜꯂꯦ ꯅꯣꯡ ꯆꯨꯅꯕ ꯃꯇꯝꯗ ꯅꯣꯡ ꯆꯨꯗ꯭ꯔꯦ ꯅꯣꯡ ꯃꯔꯥꯡ ꯀꯥꯏꯅ ꯐꯪꯕꯗꯣ ꯐꯩ ꯐꯪꯗ꯭꯭ꯔꯗꯤ ꯋꯦꯗ꯭ꯔꯅ ꯑꯣꯏꯗꯣꯏꯅꯦꯕ
ꯃꯥꯅꯤ ꯃꯥꯅꯤ ꯑꯗꯨꯒ ꯍꯥꯏꯔꯤꯕ ꯃꯌꯥꯝꯁꯤ ꯀꯅꯥꯅ ꯊꯣꯛꯍꯟꯒꯦ ꯍꯥꯏꯅ ꯑꯩꯈꯣꯏꯅ ꯈꯜꯂꯛꯄ ꯍꯪꯉꯨꯕ ꯃꯇꯝꯗꯗꯤ ꯑꯩꯈꯣꯏ ꯃꯤꯑꯣꯏꯕꯅ ꯑꯣꯏꯔꯛꯑꯦꯕ
ꯍꯣꯢ
ꯃꯔꯝꯗꯤ ꯑꯩꯈꯣꯏꯖꯦ ꯂꯥꯏꯔꯤꯛ ꯂꯥꯏꯁꯨ ꯍꯩꯇꯕꯗꯤ ꯅꯠꯇꯦꯕ ꯑꯃꯔꯣꯝꯗ ꯁꯦꯡꯅ ꯍꯥꯏꯔꯗꯤ ꯃꯁꯥ ꯍꯥꯢꯗꯤ ꯃꯁꯥꯒꯤ ꯂꯥꯏꯔꯤꯛ ꯂꯥꯏꯁꯨ ꯇꯝꯃꯛꯏꯕꯅꯤ ꯁꯦꯡꯅ ꯑꯗꯨꯒꯤ ꯍꯥꯏꯕ ꯃꯇꯝꯗ ꯑꯩꯈꯣꯏꯅ ꯈꯪꯅ ꯈꯪꯅ ꯇꯧꯋꯦꯕ ꯁꯦꯡꯅ ꯍꯥꯏꯔꯕꯗ ꯑꯦꯛꯖꯥꯝꯄꯜ ꯑꯣꯏꯅ ꯍꯧꯖꯤꯛꯀꯤ ꯕꯩꯖꯤꯡ ꯆꯩꯅꯥꯒꯤ ꯕꯩꯖꯤꯡ ꯍꯥꯏꯔꯤꯕ ꯁꯤꯇꯤꯖꯤ ꯄ꯭ꯔꯤꯊꯤꯕꯤꯁꯤꯗ ꯈ꯭ꯋꯥꯏꯗꯒꯤ ꯄꯣꯂꯨꯇꯦꯠ ꯑꯣꯏꯕ ꯁꯤꯇꯤ ꯑꯃ ꯑꯣꯏꯔꯝꯃꯦꯕ ꯆꯍꯤ ꯇꯨ ꯊꯥꯎꯖꯟ ꯏꯜꯂꯕꯦꯟ ꯇꯨꯌꯦꯜꯞꯀꯤ ꯃꯃꯥꯡꯗ ꯀꯣ ꯕꯤꯐꯣꯔ ꯁꯤꯒꯤ ꯃꯃꯥꯡꯗ ꯕꯠ ꯑꯗꯨꯕꯨ ꯍꯧꯖꯤꯛꯇꯤ ꯋꯥꯔꯜꯒꯤ ꯀꯩꯅꯣ ꯑꯐꯕ ꯀ꯭ꯂꯤꯟ ꯁꯤꯇꯤ ꯑꯃꯒꯤ ꯃꯅꯨꯡ ꯆꯜꯂꯛꯈ꯭ꯔꯦꯕ ꯃꯣꯏꯖꯦ ꯍꯥꯏꯗꯤ ꯃꯣꯏꯒꯤ ꯄꯣꯂꯨꯁꯟꯖꯦ ꯁꯦ ꯃꯣꯏ ꯃꯁꯥꯅ ꯀꯩꯅꯣ ꯇꯧꯕ ꯉꯝꯒ꯭ꯔꯦꯕ ꯑ ꯃꯦꯟꯇꯦꯟ ꯇꯧꯕ ꯉꯝꯒ꯭ꯔꯦ ꯄꯣꯂꯨꯁꯟꯗꯨ ꯃꯣꯏꯅ ꯗꯤꯄꯣꯂꯨꯇꯦꯠ ꯇꯣ ꯍꯟꯒ꯭ꯔꯦꯕ ꯄꯣꯂꯨꯁꯟ ꯂꯩꯍꯟꯒꯤꯗ꯭ꯔꯦꯕ ꯑꯗꯨꯕꯨ ꯍꯧꯖꯤꯛ ꯂꯩꯔꯤꯕ ꯑꯩꯈꯣꯏꯒꯤꯗꯤ ꯅꯣꯡꯃ ꯅꯣꯡꯃꯒꯤ ꯑꯈꯣꯏꯒꯤ ꯅꯣꯏ ꯑꯩꯈꯣꯏ ꯌꯨꯠ ꯈꯩꯁꯤꯅ ꯒ꯭ꯌꯥꯟ ꯇꯥꯔꯒꯁꯨ ꯑꯩꯈꯣꯏꯒꯤ ꯂꯩꯍꯧꯔꯤꯕ ꯑꯩꯈꯣꯏꯒꯤ ꯃꯅꯤꯄꯨꯔꯒꯤ ꯑꯣꯏꯅ ꯂꯩꯔꯤꯕ ꯑꯍꯜ ꯂꯃꯟꯁꯤꯡꯁꯤꯗ ꯍꯥꯏꯗꯤ ꯃꯁꯥ ꯃꯁꯥꯒꯤ ꯀꯥꯟꯅꯅꯕꯒꯤꯗꯃꯛꯇ ꯎ ꯋꯥ ꯀꯣꯛꯊꯣꯛꯄ ꯑꯗꯒꯤ ꯎ ꯋꯥ ꯊꯥꯕꯒꯤ ꯋꯥꯈꯜꯂꯣꯟꯁ‌ꯦ ꯍꯥꯏꯇꯥꯔ‌ꯦ ꯑꯩꯅ ꯎ ꯑꯃ ꯌꯥꯜꯂꯒꯗꯤ ꯑꯩ ꯎ ꯑꯍꯨꯝ ꯊꯥꯔꯝꯒꯦ ꯑꯩ ꯎ ꯃꯉꯥ ꯊꯥꯔꯝꯒꯦ ꯈꯟꯒꯗꯕꯅꯦꯕ ꯁꯤꯒꯤ ꯋꯥꯈꯜꯂꯣꯟꯁꯤꯁꯨ ꯂꯩꯇ꯭ꯔꯦ ꯍꯧꯖꯤꯛꯇꯤ ꯁꯥꯕꯒꯤ ꯆꯥꯡ ꯌꯥꯝ ꯊꯤꯅ ꯍꯦꯟꯒꯠꯂꯦ ꯃꯤ ꯃꯁꯤꯡ ꯍꯦꯟꯒꯠꯂꯛꯄꯁꯦ ꯑꯣꯕꯔ ꯑꯦꯐꯣꯔ‌ꯦꯁꯇꯦꯁꯟ ꯃꯤ ꯃꯁꯤꯡ ꯍꯦꯟꯒꯠꯂꯛꯄꯁꯤꯅꯁꯨ ꯀ꯭ꯂꯥꯏꯃꯦꯠ ꯆꯦꯟꯖꯀꯤ ꯈ꯭ꯋꯥꯏꯗꯒꯤ ꯀꯩꯅꯣ ꯑꯦꯐꯦꯛꯇꯤꯞ ꯑꯣꯏꯌꯦꯕ ꯑꯗꯣ
ꯍꯥꯢꯌꯣ ꯍꯥꯢꯌꯦ
ꯍꯜꯂꯣ
ꯇꯥꯗꯕ꯭ꯔꯣ
ꯑꯣ ꯇꯥꯔꯦ
ꯍꯥꯏꯔꯛꯑꯣ ꯍꯥꯏꯔꯛꯑꯣ ꯀꯩꯅꯣ ꯇꯧ ꯑ ꯅꯪꯅ ꯍꯥꯏꯅꯤꯡꯕꯗꯨꯖꯨ ꯍꯥꯏꯔꯛꯑꯣ ꯍꯣꯏ ꯍꯥꯏꯅꯖꯦꯕ ꯁꯤꯌꯥ꯭ꯔ ꯇꯧꯅꯖꯦ ꯑꯐꯕꯗꯣ ꯑꯦ ꯁꯤꯅ ꯐꯩꯀꯣ ꯍꯥꯏꯕꯗꯣ ꯑꯩꯈꯣꯏ ꯈꯟꯗꯣꯛꯁꯦꯕ
ꯍꯥꯏꯗꯤ ꯑꯩꯈꯣꯏ ꯃꯤꯑꯣꯏꯕꯗ ꯁꯦꯝꯗꯣꯛꯀꯗꯕꯗꯤ ꯃꯌꯥꯝ ꯂꯩꯌꯦꯕ ꯃꯤꯑꯣꯏꯕꯅ ꯐꯔꯤ ꯃꯈꯩ ꯀꯔꯤꯝꯇ ꯐ ꯐꯔꯣꯏ ꯍꯥꯏꯅꯤꯡꯉꯥꯏ ꯂꯩꯇꯦꯕ ꯑꯗ‌ꯣ ꯑꯩꯈ‌ꯣꯏ ꯃꯤꯑꯣꯏꯕꯗ ꯁꯦꯝꯗꯣꯛꯅꯤꯡꯉꯥꯏ ꯍꯥꯏꯕꯒꯤ ꯋꯥꯈꯜꯂꯣꯟꯗꯣ ꯂꯩꯇꯦꯕ ꯍꯧꯖꯤꯛ ꯅꯪꯅ ꯍꯥꯏꯔꯝꯃꯤꯗ‌ꯣ ꯕꯩꯖꯤꯡꯗꯣ ꯍꯧꯖꯤꯛꯇꯤ ꯄꯣꯂꯨꯁꯟ ꯑꯣꯏꯔꯦ ꯁꯤ ꯃꯔꯝꯗꯤ ꯃꯤꯑꯣꯏꯕꯗ ꯃꯣꯏ ꯑꯁꯥ ꯑꯃ ꯂꯩꯗꯅ ꯇꯧꯔꯤꯅꯦ ꯑꯁꯥ ꯂꯩꯇꯅꯗꯤ ꯊꯕꯛ ꯀꯔꯤꯝꯇ ꯇꯧ ꯌꯥꯗꯦ ꯃꯣꯏꯒꯤ ꯋꯥꯈꯜꯂꯣꯟꯗ ꯑꯐꯕ ꯆꯦꯜꯂꯛꯄꯒꯤꯅꯦꯕ ꯍꯥꯏꯗꯤ ꯐꯠꯇꯕꯒꯤ ꯐꯠꯇꯕꯒꯤ ꯂꯝ ꯇꯝꯗ ꯂꯩꯔꯝꯕ ꯗꯨꯃꯥꯏꯅ
ꯑꯥ
ꯎ ꯋꯥ ꯀꯣꯛꯊꯣꯛꯑꯝꯃꯁꯨ ꯍꯧꯖꯤꯛ ꯎ ꯋꯥ ꯊꯥꯖꯤꯟꯗꯅ ꯈꯣꯠꯇꯅ ꯇꯧꯔꯒ ꯄ꯭ꯔꯤꯊꯤꯕꯤꯁꯤꯗ ꯃꯣꯏꯅ ꯄꯣꯂꯨꯁꯟꯗ ꯃꯃꯤꯡꯒꯨꯝꯕ ꯆꯠꯂꯤꯅꯦ ꯍꯥꯏꯕꯗꯤ ꯃꯤꯑꯣꯏꯕꯗ ꯑꯍꯣꯡꯕ ꯊꯝꯃꯛꯄꯒꯤꯅꯦꯕꯁꯦ
ꯃꯥꯅꯦ ꯃꯥꯅꯦ ꯑꯗꯣ ꯁꯤꯁ ꯑ ꯃꯥꯅꯦ ꯃꯤꯒꯤ ꯆꯦꯟꯖꯦꯁ ꯃꯤꯒꯤ ꯂꯤꯗꯔꯁꯤꯞ ꯂꯩꯔꯤꯕꯁꯤꯡ ꯑꯁꯤꯅ ꯑꯐꯕꯗꯣ ꯃꯣꯏ ꯉꯝꯕꯗꯣ ꯃꯣꯏꯒꯤ ꯀꯩꯅꯣꯗ ꯎꯠꯄ ꯍꯥꯏꯇꯥꯔꯦ ꯁꯦꯡꯅ ꯑꯩꯈꯣꯏꯒꯤ ꯄꯤꯛꯈ꯭ꯔꯕ ꯑꯩꯈꯣꯏꯒꯤ ꯀꯪꯂꯩꯄꯥꯛꯁꯤꯗꯁꯨ ꯌꯦꯡꯁꯦꯀꯣ ꯁꯤꯅ ꯍꯥꯏ
ꯃꯤ ꯃꯁꯤꯡ ꯌꯥꯝ ꯍꯦꯟꯒꯠꯂꯛꯄ ꯑꯗꯒꯤ ꯀꯩꯅꯣ ꯇꯧꯕ ꯔꯤꯁꯣꯔꯁꯅ ꯋꯥꯠꯂꯛꯄ
ꯄꯣꯠ ꯆꯥ ꯄꯣꯠꯁꯤꯡꯁꯦ ꯑꯩꯈꯣꯏꯅ ꯀꯣꯛꯊꯣꯛꯑꯒ ꯆꯤꯡꯗ ꯍꯥꯏꯔꯒꯅ ꯃꯤ ꯌꯥꯝ ꯍ‌ꯦꯜꯂꯛꯄꯒꯤ ꯆꯤꯡ ꯆꯤꯡꯃꯥꯏꯒꯤ ꯎ ꯀꯛꯊꯠꯂꯅꯤ ꯑꯗꯨꯒ ꯑꯥ ꯁꯤꯞ ꯀꯜꯇꯤꯚꯦꯁꯟꯅ ꯊꯥꯖꯤꯜꯂꯛꯄ ꯄꯣꯠ ꯆꯩ ꯊꯥꯖꯤꯟꯕꯤ ꯑꯃ ꯇꯧꯔ‌ꯦ ꯐꯥꯖꯤꯜꯂꯦꯀꯣ ꯃꯣꯏꯁꯨ ꯃꯣꯏ ꯃꯁꯥꯒꯤ ꯍꯤꯡꯅꯕ ꯇꯧꯖꯔꯤꯅꯤ ꯏꯅꯕ ꯇꯧꯔꯤꯗꯨ ꯀꯩꯒꯤꯅꯣ ꯍꯥꯟꯅꯗꯤ ꯇꯧꯔꯝꯗꯦ ꯃꯤ ꯃꯁꯤꯡ ꯍꯦꯟꯒꯠꯂꯛꯄꯒꯤ ꯃꯥꯒꯤ ꯅꯣꯡꯃꯒꯤ ꯄꯨꯆꯥꯛ ꯇꯥꯅꯕ ꯉꯝꯅꯕꯒꯤ ꯇꯧꯖ ꯑꯗꯣ ꯁꯨꯝꯕꯕ